ꯇꯥꯔꯕꯣ ꯑꯣ ꯇꯥꯔꯦ ꯇꯥꯔꯦ
ꯇꯥꯔꯦ ꯇꯥꯏ ꯀꯔꯤ ꯇꯧꯔꯤꯒꯦ
ꯄꯤ
ꯀꯩ ꯆꯥꯛ ꯇꯣꯛꯄꯒ ꯍꯤꯞꯆꯜꯂꯕ ꯍꯥꯏꯁꯤꯕꯣ
ꯕꯅ ꯂꯩ ꯉꯝꯗ꯭ꯔꯦ ꯑꯗꯨꯅ ꯍꯤꯞꯄꯦ ꯆꯥꯛꯊꯣꯛꯑ ꯐꯦꯟ ꯊꯔꯥ ꯌꯥꯝ ꯀꯟꯅ ꯍꯣꯢ ꯑꯗꯨꯅ ꯉꯔꯥ ꯐꯝꯕꯗꯨꯅꯦ
ꯅꯣꯏꯒꯤ ꯃꯃꯥꯡꯒꯤ ꯐꯝꯕꯝꯗꯨꯗ ꯐꯝꯃꯨ ꯌꯥꯗ꯭ꯔꯣ
ꯑꯁ ꯇꯜꯂꯦ ꯃꯄꯥꯟ ꯑꯗꯨꯁꯨ ꯃꯅꯤꯟꯗꯨ ꯁꯥꯒꯠꯂꯦ ꯏꯃꯨꯡꯗ ꯐꯦꯟ ꯌꯥꯕꯅ ꯐꯔꯦꯅ ꯐꯦꯟ ꯌꯥꯔ ꯍꯤꯞꯄꯤ
ꯎꯝ ꯑꯩ ꯊꯕꯛ ꯂꯣꯏꯗ ꯉꯥꯏ
ꯑꯁ ꯑꯩ ꯀꯨ ꯑꯩ ꯏꯊꯟꯗ ꯆꯥꯛ ꯇꯣꯛꯇ ꯉꯥꯏꯔꯤꯕ ꯑꯗꯣ ꯀꯣꯟꯗꯨ ꯃꯣꯢ ꯄꯨꯂꯞ ꯁꯨꯔꯒ ꯐꯦꯡꯉꯒꯦꯅ ꯐꯦꯡꯗ꯭ꯔꯤ
ꯎꯝ
ꯍꯣꯔꯦꯟ ꯀꯣꯟꯅ ꯄꯨꯂꯞ ꯐꯦꯡꯉꯒꯦꯟ
ꯍꯟꯅꯔꯛꯇ꯭ꯔꯤꯕꯣ
ꯍꯟꯅꯔꯛꯇ꯭ꯔꯤ ꯋꯥꯠꯂꯤ ꯉꯍꯥꯛ ꯄꯨꯡ ꯑꯃ ꯇꯥꯔꯝꯗꯥꯏ ꯍꯜꯂꯛꯀꯅꯤ
ꯎꯝ ꯅꯅꯥꯎꯄ ꯑꯅꯤ ꯆꯠꯈ꯭ꯔꯤꯔꯣ
ꯑꯥ
ꯃꯅꯤꯗ ꯆꯠꯈꯤ ꯑꯗꯨꯒꯤ
ꯄꯩꯁꯥ ꯇꯥꯟꯗꯕ ꯑꯝꯇ ꯂꯩ
ꯇꯥ ꯇꯧꯕ ꯂꯩꯇ꯭ꯔꯦ ꯄꯩꯁꯥꯅꯦ ꯇꯥꯜꯂꯨꯅꯦ ꯃꯣꯏ ꯊꯣꯛꯄ ꯑꯃ ꯂꯩꯊꯣꯛꯑꯒ ꯂꯥꯛꯀꯅꯤ ꯃꯣꯏꯒꯤ ꯁ꯭ꯇꯨꯠ ꯂꯩꯔꯤꯅꯦ ꯈꯣꯡꯒ꯭ꯔꯥꯎ ꯂꯩꯔꯤꯅꯦ ꯒꯅ ꯏꯕꯦꯝꯃ
ꯐꯩꯅꯦ ꯃꯔꯟꯅꯥꯏ ꯇꯧꯔꯒ ꯂꯩꯖꯔꯤꯗꯣ
ꯍꯥꯟ ꯐꯔꯤꯅꯦ
ꯗꯤꯃꯥꯟ ꯇꯧꯗꯧ ꯁꯔꯨꯛ ꯑꯗꯨꯃꯥꯏꯅ ꯊꯣꯛꯆꯔ ꯂꯩꯖꯕꯗꯨꯅꯗꯤ ꯐꯔꯤꯗꯣ
ꯐꯔꯦ ꯐꯩ ꯐꯩ ꯊꯣꯛꯆꯔꯣ ꯁꯤꯗ ꯂꯩꯖꯔꯕꯅꯦ ꯑꯩꯈꯣꯏꯗꯤ
ꯊꯣꯛꯆꯔꯣ ꯁꯤꯗ ꯂꯩꯖꯔꯦꯕ
ꯀꯦꯕ ꯍꯜꯂꯛꯑꯕꯣ
ꯀꯦꯕ ꯍꯜꯂꯛꯑꯦ
ꯑꯣ ꯐꯖꯍꯧꯋꯦꯕ ꯐꯣꯇꯣ ꯀꯥꯞꯄꯛꯇ꯭ꯔꯣ
ꯀꯥꯞꯄꯛꯑꯦ ꯐꯖꯩꯌꯦ ꯌꯥꯝꯅ ꯑꯣ ꯃꯥꯅꯅꯦ ꯈꯪꯕ꯭ꯔꯥ ꯀꯦꯕꯗꯣ ꯀꯦꯕ ꯃꯥꯗꯣ ꯍꯥꯊꯨ ꯍꯥ ꯇꯨ ꯆꯠꯈꯤꯕꯅꯦꯕ ꯈꯪꯕ꯭ꯔꯥ
ꯑꯥ
ꯑꯗꯨꯀꯥꯟꯗ ꯑꯥꯗ ꯉꯔꯥꯡ ꯏꯁꯩ ꯌꯦꯡꯕ ꯆꯠꯂꯤꯗꯅ ꯃꯥ
ꯑꯥꯎ ꯑꯥꯎ
ꯑꯗꯨꯗꯨꯅ ꯃꯥꯗꯤ ꯈꯪꯗ꯭ꯔꯕ ꯑꯩꯁꯨ ꯀꯥꯎꯔꯕ ꯈꯪꯕ꯭ꯔꯥ ꯉꯁꯤꯗꯣ
ꯑꯥ
ꯊꯣꯔꯛꯑꯦꯕ ꯑꯗꯣ ꯄꯨꯡ ꯃꯔꯤ ꯃꯔꯤ ꯄꯨꯡ ꯃꯔꯤ ꯍꯥꯏꯔꯦꯅꯦ ꯄꯨꯡ ꯅꯤꯄꯥꯟ ꯇꯥꯔꯀꯥꯟꯗꯣ
ꯑꯥ
ꯑꯗꯨꯗ ꯃꯥꯅ ꯀꯣꯜ ꯇꯧꯔꯛꯑꯦ ꯑꯗ ꯅꯅꯥꯎꯄꯤꯗꯣ ꯆꯠꯈ꯭ꯔꯕꯣꯅ ꯇꯧꯔꯛꯑꯦꯕ ꯈꯪꯕ꯭ꯔꯥ ꯀꯥꯎꯔꯦꯗꯅ ꯅꯪ ꯉꯔꯥꯡ ꯅ ꯍꯥꯏꯔꯛꯀꯦ ꯍꯥꯏꯗꯦ ꯑꯃꯨꯛ ꯅꯤꯡꯁꯤꯡꯅꯕꯅ ꯍꯥꯏꯔꯦ ꯑꯗꯨꯒ ꯏꯅꯥꯎꯄꯤꯗꯣ ꯊꯥꯔꯛꯑꯒꯦ ꯍꯥꯏꯔ ꯀꯥꯟꯗ ꯄꯨꯖꯥ ꯀꯣꯜ ꯇꯧꯔꯒ ꯁꯃꯨꯔꯧꯗꯒꯤ
ꯃꯥ ꯑꯗ ꯂꯦꯛꯏꯔꯣꯉꯔꯥꯡ ꯍꯥꯏꯃꯥ ꯍꯣꯏꯅꯦ ꯃꯥꯁꯨ ꯚꯥꯞ ꯑꯗꯨꯅꯦ ꯑꯩ ꯍꯣꯕꯦ ꯍꯣꯕꯦ ꯍꯥꯍꯥꯍꯥ
ꯍꯣꯕꯦ ꯍꯣꯕꯦ ꯆꯠꯈ꯭ꯔꯦ ꯑꯗꯨꯀꯥꯟꯅ ꯀꯦꯔꯦ ꯑꯗꯨꯒ ꯁꯝ ꯈꯣꯏꯍꯟꯗ꯭ꯔꯤꯀꯥꯟꯗ ꯃꯣꯏꯒꯤ ꯃꯤ ꯂꯥꯛꯑꯦ ꯍꯥꯏꯌꯦꯕ ꯑꯗ ꯈꯣꯏꯗꯕꯤꯗ ꯇꯤꯡꯉꯒ ꯑꯗꯨꯝ ꯌꯦꯡꯍꯟꯈ꯭ꯔꯦꯌꯦ ꯑꯗꯨꯒ ꯃꯣꯏ ꯆꯠꯈ꯭ꯔꯀꯥꯟꯗ ꯑꯃꯨꯛ ꯈꯣꯏꯍꯜꯂꯒ ꯐꯣꯇꯣ ꯀꯥꯞꯄꯒ ꯂꯥꯛꯑꯦ
ꯑꯁ ꯄꯦꯂꯕꯅꯤ
ꯃꯣꯏꯒ ꯂꯣꯏ ꯆꯠꯄ ꯂꯣꯏꯔꯀꯥꯟꯗꯅꯤ ꯑꯩꯅ ꯂꯥꯛꯏꯁꯦ
ꯎꯝ
ꯐꯣꯇꯣ ꯀꯥꯞꯇꯅ ꯂꯩꯌꯦ ꯄꯨꯡ ꯇꯔꯥꯃꯥꯊꯣꯏ ꯃꯈꯥꯏ ꯑꯗꯨꯋꯥꯏꯗ ꯂꯥꯛꯑꯦ ꯕꯥꯔꯣ ꯇꯥꯔꯝꯗꯥꯏ ꯑꯗꯋꯥꯏꯗ
ꯐꯔꯦ ꯐꯔꯦ ꯃꯥ ꯃꯕꯨ ꯄꯨꯊꯣꯛꯈ꯭ꯔꯦ ꯂꯣꯏꯔꯦꯅꯦ ꯃꯥꯒꯤ ꯋꯥꯔꯣꯏꯄꯣꯠ
ꯎꯝ ꯂꯣꯏꯔꯦ ꯀꯨꯏꯗꯕꯤꯗ ꯂꯨꯍꯣꯡꯉꯅꯤ ꯍꯥꯏꯌꯦꯦ ꯃꯊꯪ ꯆꯍꯤꯗ
ꯎꯝ ꯌꯥꯔꯦ ꯃꯊꯪ ꯆꯍꯤ ꯐꯣꯛ ꯍꯥꯏꯗꯤ ꯍꯧꯖꯤꯛ ꯄꯣꯠ ꯆꯩꯩ ꯂꯥꯡꯁꯟꯕ ꯈꯣꯠꯆꯟꯕ ꯍꯧꯕ ꯌꯥꯔꯦ
ꯎꯝ
ꯎꯄꯨ ꯀꯥꯡꯗꯣꯡ ꯑꯣꯗꯔ ꯇꯧꯁꯤꯟꯕ ꯍꯣꯕ ꯌꯥꯔꯦ
ꯎꯝ ꯃꯥꯏ ꯅꯨꯄꯥ ꯃꯌꯨꯝꯗꯣ ꯁ꯭ꯀꯨꯜ ꯂꯩꯔꯤꯗꯣ ꯑꯣꯏꯗꯣꯏꯔꯕ
ꯍꯣꯏ ꯁ꯭ꯀꯨꯜ ꯂꯩꯔꯤꯗꯣ ꯑꯗꯨꯋꯥꯏ ꯖꯒꯥꯗ ꯑꯣꯏꯗꯣꯏꯕ
ꯑꯗꯨꯗꯤ ꯀꯅꯥꯒꯤ ꯃꯔꯤ ꯃꯇꯥ ꯊꯣꯛꯅꯗꯣꯏꯅꯣ ꯃꯣꯏ ꯔꯣꯁꯅꯤ ꯍꯣꯏꯒ ꯊꯪꯅꯗꯣꯏꯔꯥ
ꯑꯥ ꯊꯛꯅꯔꯣꯏ ꯌꯨꯝꯅꯥꯒ ꯃꯥꯟꯅꯗꯦ ꯀꯅꯥꯒ ꯊꯣꯛꯅꯗꯣꯏꯅꯣ ꯈꯪꯗꯦ ꯑꯣꯏꯅꯥꯝ ꯑꯣꯏꯅꯥꯝ ꯈꯔ ꯆꯤꯡꯗꯣꯏꯅꯦꯕ ꯁꯤ ꯄꯔꯦꯡꯒꯤꯗꯣ ꯃꯣꯏꯗꯣ ꯀꯅꯥꯝ ꯂꯩꯇꯦ ꯑꯗꯨꯋꯥꯗ ꯎꯝ ꯀꯅꯥꯝ ꯂꯩꯇꯦ
ꯎꯝ ꯍꯥꯟꯅꯗꯒꯤꯅꯦ ꯍꯥꯅ ꯁꯤꯗꯒꯤ ꯍꯧꯅ ꯃꯥꯡꯒꯣꯟ ꯀꯥꯔꯛꯑꯒꯦ ꯍꯥꯏꯔꯒ ꯂꯩꯕ ꯃꯤꯅꯦꯌꯦ ꯂꯩꯀꯥꯏꯅꯁꯨ ꯁꯞꯄꯣꯔꯠ ꯇꯧꯕꯗꯣ
ꯑꯣ
ꯑꯗꯨ ꯑꯣꯏꯕ ꯈꯪꯕ꯭ꯔꯥ ꯍꯥꯏꯗꯤ ꯃꯣꯏ ꯅꯨ ꯄꯥ ꯃꯌꯨꯝꯒꯤ ꯃꯤꯅꯁꯨ ꯄꯥꯝꯕ ꯄꯥꯝꯃꯝꯅꯦꯕ ꯑꯗꯨꯝ ꯃꯁꯛ ꯅꯨꯡꯁꯤꯗꯅ
ꯍꯣꯏ ꯍꯣꯏ ꯑꯗꯩ ꯁꯨꯝ ꯃꯤꯗꯣ ꯅꯤꯁꯥ ꯄꯁꯥ ꯆꯥꯗꯕ ꯈꯣꯠꯕ ꯑꯗꯨꯝꯕ ꯑꯗꯨꯝ ꯏꯈꯪꯅ ꯈꯪꯅꯔꯕꯅꯤꯅ
ꯍꯣ ꯍꯣ ꯍꯣꯏ ꯑꯗꯨꯝ ꯑꯥ ꯃꯥꯡꯒꯣꯟ ꯀꯥꯔꯛꯑꯒꯦ ꯃꯥꯡꯒꯣꯟ ꯀꯔꯑꯒꯦꯅ ꯍꯥꯏꯔ ꯂꯩꯔꯒ ꯂꯩꯀꯥꯏꯒꯤ ꯃꯤꯅ ꯇꯧꯔꯒ ꯈꯪꯅꯍꯟꯕꯅꯦ ꯍꯥꯏꯌꯦꯕ ꯈꯪꯕ꯭ꯔꯥ
ꯑꯥ ꯑꯥ
ꯑꯍꯟꯒꯤ ꯈꯨꯁꯤꯟ
ꯌꯥꯎꯔꯝꯅꯤ ꯌꯥꯎꯔꯝ ꯑꯗꯨꯅꯅꯦ ꯊꯑꯣꯏꯅ ꯑꯃꯗꯣ ꯀꯩꯅꯣ ꯇꯧꯔꯒ ꯆꯦꯟ ꯉꯝꯃꯤꯗꯣ
ꯎ ꯑꯍꯥꯟꯕ ꯎꯅꯕꯅꯦ ꯍꯥꯏꯌꯦ ꯑꯗꯨꯅ
ꯆꯩꯌꯦ
ꯑꯍꯥꯟꯕ ꯎꯅꯕꯅꯦꯌꯦ ꯑꯗꯨ ꯗ ꯑꯗꯨꯝ ꯄꯨꯔꯕ ꯑꯃꯗꯨꯗꯤ ꯈꯪꯅꯕ ꯂꯩꯕꯅꯤꯅ ꯊꯥꯗꯣꯔꯛꯑꯔꯣꯏꯗꯅ ꯑꯗꯨꯅ ꯃꯥ ꯁꯨ ꯑꯍꯥꯟꯕ ꯎꯅꯕꯗꯨꯗ ꯑꯗꯨꯝ ꯄꯨꯔꯕ ꯖꯥꯠꯅꯤ
ꯀꯥꯏꯗ ꯑꯥ ꯑꯔꯥꯞꯄꯗ ꯆꯠ ꯊꯩꯌꯦꯅ ꯃꯣꯢ ꯇꯧꯔꯤꯁꯦ ꯌꯦꯡꯉꯨ
ꯍꯣꯏ ꯑꯩ ꯅꯨꯄꯥ ꯃꯌꯨꯝꯒꯤ ꯃꯤꯅ ꯇꯧꯔꯀꯥꯟꯗ ꯍꯥꯏꯅꯕ ꯑꯣꯏꯗꯣꯏꯅꯦꯕ ꯃꯣꯏ ꯑꯍꯟꯒꯩ ꯌꯥꯅꯔꯒ
ꯑꯁ ꯑꯃꯗꯨꯗꯤ ꯄꯨꯔꯥ ꯀꯩꯅꯣꯝ ꯇꯧꯔꯝꯃꯅꯤꯍꯦ ꯑꯃꯗꯨꯗꯤ ꯑꯥꯗꯩꯗꯨꯗꯤ ꯍꯥꯟꯅꯩꯗꯨꯗꯤ
ꯈꯪꯗꯦ
ꯅꯨꯡꯉꯥꯢꯇꯦ ꯁꯨꯃꯥꯏ ꯇꯧꯕꯁꯦ ꯑꯃꯔꯣꯝꯗꯁꯨ ꯅꯨꯄꯥꯢ ꯄꯨꯟꯁꯤꯁꯦ ꯁꯨꯃꯥꯏꯅ ꯗꯨꯝ ꯌꯥꯝ ꯇꯧꯋꯦꯕ ꯍꯥꯏꯗꯤ ꯍ ꯄꯩꯁꯥ ꯅꯨꯡꯁꯥꯢ ꯌ ꯃꯐꯝ ꯆꯥꯗ꯭꯭ꯔꯤꯉꯩꯗ ꯉꯩ ꯑꯗꯨꯝ ꯊꯦꯡꯊꯔꯤꯉꯥꯏꯗ ꯅꯨꯄꯤꯁꯤꯗꯤ ꯌꯥꯝ ꯑꯇꯔꯛꯄ ꯑꯣꯏꯅ ꯇꯥꯞ ꯇꯥꯞ ꯐꯥꯈꯤꯗꯣꯏꯅꯤꯗꯅ
ꯍꯣ ꯍꯣ ꯍꯣꯢ
ꯑꯩꯅ ꯅꯨꯄꯥꯅꯒ ꯂꯧꯔꯛꯀꯗꯣꯏ ꯅꯨꯄꯤꯖꯦ ꯂꯝꯕꯤ ꯂꯝꯈꯥꯡꯗ ꯊꯦꯡꯅꯕ ꯃꯤꯠ ꯊꯛꯄꯗꯨꯝꯅꯦ ꯃꯣꯏꯅ ꯂꯧꯅꯗꯣꯏꯁꯦ ꯉꯥꯍꯥꯛ ꯉꯥꯍꯥꯛꯀꯤ
ꯃꯥꯅꯦ
ꯑꯗꯩꯩꯗ ꯅꯨꯄꯥꯏ ꯄꯨꯟꯁꯤꯖꯦ ꯅꯨꯡꯉꯥꯏꯇꯦ ꯈꯜꯂꯨꯔꯒꯗꯤ
ꯑꯗꯨꯝ ꯊꯦꯡꯅꯔꯦ ꯂꯝꯕꯤꯗ ꯅꯪꯒꯤꯖꯨ ꯑꯃ ꯑꯍ
ꯑꯍ ꯑꯩꯁꯨ ꯃꯤꯊꯛ ꯑꯩꯁꯨ ꯑꯊꯛꯄ ꯑꯃ ꯊꯦꯡꯅ ꯑꯍꯍꯍ
ꯅꯪꯁꯨ ꯑꯊꯛꯄ ꯑꯃ ꯊꯦꯡꯅꯍꯟꯗ꯭ꯔꯗꯤ ꯌꯥꯔꯔꯣꯢ ꯅꯣꯏ ꯅꯅꯦ ꯈꯩꯗꯣ ꯀꯥꯢ ꯆꯠꯈ꯭ꯔꯒꯦ
ꯑꯈꯣꯢ ꯑꯉꯥꯡ ꯑꯣꯏꯔꯤꯌꯦꯅ ꯂꯩꯔꯤꯅꯦ ꯑꯗꯨꯒꯤꯅꯤ ꯆꯦ
ꯅꯪꯁꯦ ꯅꯪꯁꯦ ꯑꯉꯥꯡ ꯑꯣꯏꯔꯤꯕ
ꯂꯩꯔꯤꯍꯦ ꯑꯩꯈꯣꯏꯒꯤ ꯄꯥꯟ ꯇꯞꯄ ꯀꯥꯡꯕꯨ ꯀꯩꯅꯣ ꯑꯗꯨꯅ ꯈꯣꯏ ꯈꯔ ꯑꯉꯥꯡ ꯑꯣꯏꯔꯤ ꯑꯩꯈꯣꯏ ꯌꯨꯅ ꯍꯣꯢ ꯀꯩꯅꯣꯒꯤ ꯂꯩꯗꯨꯗꯤ ꯐꯤ ꯂꯧꯐꯝꯒꯤꯗꯣ
ꯑꯗꯨꯏꯗꯨ ꯅꯉꯣꯟꯗꯒꯤ ꯂꯣꯏ ꯍꯟꯕ꯭ꯔꯣ ꯃꯣꯏ ꯃꯆꯤꯟ ꯃꯅꯥꯎ ꯑꯍꯨꯝꯅ ꯑꯇꯣꯝꯕꯤꯗꯨꯅ ꯀꯌꯥ ꯍꯜꯂꯤꯕ ꯅꯉꯣꯟꯗꯒꯤ
ꯑꯥ ꯑꯇꯣꯝꯕꯤꯗꯨꯅ ꯈꯣꯏ ꯆꯦ ꯃꯔꯨꯞ ꯑꯣꯏꯔꯝꯅꯤ
ꯎꯝ ꯍꯣꯢꯗꯥ ꯂꯩꯕ ꯌꯥꯔꯤꯗ ꯆꯍꯤ ꯀꯨꯟꯅꯤꯄꯥꯟ ꯀꯨꯟꯃꯥꯄꯟꯕꯧ ꯌꯥꯔꯤ ꯌꯥꯔꯤ ꯌꯥꯔꯤ ꯌꯥꯝ ꯌꯥꯔꯤ
ꯌꯥꯝꯅ ꯌꯥꯔꯤ ꯑꯍꯦ ꯈꯪꯗꯦꯗ ꯇꯝꯕ ꯉꯝꯗꯦ ꯑꯗꯨꯕꯨ ꯀꯥꯏ ꯑꯃ ꯀꯩꯅꯣ ꯇꯧꯕꯗꯣ ꯑꯃ ꯔꯁꯁꯤꯌꯥꯟꯒꯤꯔꯥ ꯀꯩꯅꯣ ꯃꯣꯏꯒꯤ ꯑꯃ ꯊꯥꯖꯅꯕꯤ ꯂꯩꯕꯗꯣ ꯏꯁꯤꯡ ꯒ꯭ꯂꯥꯁ ꯌꯥꯎꯐꯝꯗ ꯃꯊꯛꯇ ꯆꯦ ꯊꯥꯔꯒ ꯈꯨꯇꯣꯞ ꯍꯥꯞꯄ ꯀꯥꯟꯗ ꯃꯩ ꯆꯥꯛꯂꯛꯑꯒ ꯏꯁꯤꯡꯗ ꯀꯩꯅꯣꯗꯣ ꯈꯨꯖꯦ ꯈꯨꯗꯣꯞꯇꯣ ꯂꯨꯞꯈ꯭ꯔꯒꯗꯤ ꯍꯟꯗꯛ ꯆꯍꯤꯗ ꯂꯨꯍꯣꯡꯅꯤ ꯑꯗꯨꯒ ꯂꯨꯞꯇ ꯇꯥꯔꯒꯗꯤ ꯍꯣꯡꯉꯣꯏꯅ ꯇꯧꯕꯩꯗꯣ ꯈꯪꯕ꯭ꯔꯥ ꯊꯦꯡꯅꯕ꯭ꯔꯥ ꯑꯃ ꯂꯩꯕꯅꯦ ꯑꯗꯨꯒꯨꯝꯕ ꯌꯥꯝ ꯇꯧꯅꯩꯌꯦ ꯃꯤꯁꯤꯡꯁꯦ ꯆꯦꯁꯦ ꯎꯝ ꯏꯁꯤꯡ ꯒ꯭ꯂꯥꯁꯁꯦ ꯍꯥꯞ ꯈꯔ ꯌꯥꯎꯕ ꯑꯃꯗ ꯂꯧꯔꯥꯅꯤꯗꯅ ꯑꯗꯨꯒ ꯆꯦ ꯕ꯭ꯂꯦꯡ ꯄꯦꯄꯔ ꯑꯃꯗꯅꯦ ꯃꯊꯛꯇ ꯀꯨꯞꯁꯜꯂꯅꯦꯕ ꯏꯉꯁꯤꯡ ꯒ꯭ꯂꯥꯁꯇꯨꯃ ꯍꯥꯇ ꯈꯟ ꯑ ꯑꯗꯨꯒ ꯆꯦꯗꯤ ꯅꯥꯀꯟ ꯅꯥꯀꯟꯁꯦ ꯃꯩ ꯊꯥꯗꯣꯛꯈ꯭ꯔꯅꯦꯕ ꯑꯗꯨꯒ ꯆꯦꯗꯣ ꯉꯁꯥꯏꯒꯤ ꯑ ꯀꯩꯅꯣꯁꯦ ꯔꯥꯎꯟ ꯒꯤ꯭ꯂꯥꯁ ꯀꯤ ꯑꯀꯣꯏꯕ ꯖꯒꯥꯗꯣ ꯌꯧꯔꯛꯄ ꯃꯇꯝꯗꯗꯤ ꯃꯨꯠꯈꯤꯕꯁꯨ ꯌꯥꯎꯋꯦꯕ ꯑꯗꯩ ꯃꯨꯠꯇꯕꯤꯗ ꯑꯗꯨꯝ ꯆꯥꯛꯊꯣꯛꯑꯀꯥꯟꯗ ꯉꯁꯥꯏ ꯈꯨꯊꯣꯛꯇ ꯇꯣꯡꯍꯟꯗꯣꯏꯅꯦꯕ ꯈꯨꯊꯣꯛꯇ ꯃꯈꯥꯗ ꯂꯨꯞꯈꯤꯕꯁꯨ ꯌꯥꯎꯋꯦꯕ ꯑꯗꯥꯏꯅ ꯊꯥꯖꯅꯕꯤ ꯑꯗꯨꯅ ꯑꯩꯁꯨ ꯑꯝꯇ ꯌꯦꯡꯁꯤꯔꯥ ꯈꯜꯂꯤꯅꯦ
ꯑꯝ ꯍ ꯍ ꯆꯥꯛꯄ ꯍꯧꯔꯛꯑꯒ ꯃꯨꯠꯈꯤꯗꯅꯀꯣ
ꯆꯥꯛꯄꯥ ꯍꯧꯔꯛ ꯑꯒꯥ ꯇ꯭ꯪꯈꯥꯏ ꯇꯧꯗꯔꯤꯉꯩꯗ ꯃꯨꯊꯣꯛꯈꯔꯥꯕꯥ
ꯇꯣꯛ ꯑꯦꯅꯦ ꯑꯗꯨꯝ
ꯌꯦꯡꯕ ꯌꯥꯏꯅꯦ ꯑꯗꯨꯗꯤ
ꯑꯗꯨꯅ ꯑꯩꯅ ꯌꯦꯡꯕ ꯌꯥꯏ ꯝꯁꯤꯅ ꯑꯩꯅ ꯌꯥꯝ ꯊꯦꯡꯅꯩꯌꯦꯕ ꯑꯗꯨꯅ ꯅꯣꯛꯅꯤꯡꯉꯛꯑꯥꯕ ꯍꯥꯏꯇꯥꯔꯦ ꯁꯨꯝ ꯃꯣꯏ ꯊꯥꯖꯅꯕꯤꯗꯣ
ꯂꯤꯛꯂꯤ ꯒ꯭ꯂꯥꯁ ꯑꯃꯗ
ꯎꯝ ꯂꯤ ꯀ꯭ꯂꯥꯁ ꯑꯝꯗ ꯇꯧꯔꯒ ꯈꯨꯗꯣꯄ ꯑꯝꯒ ꯍꯄꯆꯥꯟꯂꯒ ꯃꯊꯛꯇ ꯊꯈꯤꯜꯂ ꯀꯥꯟꯗ ꯈꯨꯗꯣꯞꯇꯣ ꯏꯁꯤꯡꯗꯥ ꯂꯨꯞꯈ꯭ꯔꯗꯤ ꯂꯨꯍꯣꯡꯉꯅꯤ ꯂꯨꯞꯇ꯭ꯔꯒꯅ ꯍꯣꯡꯉꯔꯣꯏ ꯁꯤꯅꯦꯕ ꯃꯣꯏ ꯍꯥꯏꯅꯩꯁꯤꯡꯁꯦ
ꯎꯝ ꯌꯦꯡꯉꯁꯤ ꯑꯗꯨꯗꯤ ꯅꯪꯒꯤ
ꯁꯦꯁ ꯍꯧꯖꯤꯛ ꯌꯦꯡꯉꯥꯁꯤ ꯂꯥꯛ ꯑꯣ
ꯍꯧꯔꯁꯦ ꯅꯪꯉꯣꯟꯗꯒꯤ ꯍꯦꯛꯇ ꯍꯧꯔꯁꯦ
ꯉꯣꯟꯗꯩꯩ ꯍꯦꯛꯇꯥ ꯍꯧꯔ꯭ꯁꯦ ꯑꯩꯉꯣꯟꯗ ꯆꯨꯝꯃꯗꯤ ꯂꯣꯏ ꯆꯨꯝꯃꯗꯣꯏꯅꯦꯕ ꯅꯠꯇꯔꯥ
ꯃꯥ ꯑꯃ ꯀꯩꯅꯣꯒꯤꯗ ꯁꯪꯕ꯭ꯔꯩ ꯃꯅꯥꯒꯤ ꯆꯤꯡꯍꯤ ꯇꯧꯕꯗꯣ
ꯑꯥ
ꯑꯗꯨꯗ ꯑꯁꯦꯡꯕ ꯑꯁꯦꯡꯕ ꯁꯪꯕ꯭ꯔꯩ ꯃꯅꯥꯏ ꯆꯤꯡꯍꯤ ꯃꯅꯝꯗꯣ ꯇꯧꯔꯀꯥꯟꯗ ꯚꯕꯤꯗꯤꯑꯣ ꯁꯦꯝꯃꯥ ꯊꯥꯒꯠꯂꯛꯄꯗꯣ
ꯑꯗꯨ ꯁꯝꯒꯗꯣ ꯆꯥꯐꯛ ꯆꯥꯐꯛ ꯂꯥꯎꯔꯒ ꯅꯝꯊꯤ ꯎꯃ ꯍꯩꯅꯔꯣꯏꯗꯣꯏꯅꯦ ꯃꯅꯝꯗꯣ ꯁꯝꯗꯣ
ꯁꯩꯊꯥꯕꯗꯅ ꯃꯔꯣꯟ ꯑꯃ ꯐꯖꯕꯒꯤ ꯁꯩꯊꯥꯔꯤꯕ ꯑꯁꯦꯡꯕꯩ ꯃꯅꯝꯗꯅ ꯃꯔꯣꯟ ꯑꯃꯅ
ꯁꯩꯊꯥꯕꯗꯗꯤ ꯀꯩꯅꯣ ꯇꯧꯋꯤꯗꯨꯗꯤ ꯑꯥ ꯅꯨꯄꯤꯒꯤ ꯁꯝꯕꯥꯜꯗꯤ ꯀꯔꯤ ꯃꯥꯏꯊꯣꯡꯅ ꯊꯥꯖ ꯃꯥꯟꯕꯤ ꯇꯧꯕ ꯗꯣ ꯅꯪꯒꯤ ꯃꯤꯁꯅꯥꯗꯤ ꯑꯥꯎ ꯁꯖꯤ ꯃꯤꯠꯇꯕꯨ ꯉꯝꯃꯤꯅꯦ ꯑꯗꯨꯒꯤ ꯐꯤꯕꯝꯗꯣ ꯌꯦꯡꯉꯣ ꯑꯗꯣ ꯐꯖꯗ꯭ꯔꯥ ꯌꯦꯡꯉꯣ ꯑꯗꯣ ꯀꯃꯥꯏꯅ ꯇꯧꯔꯨꯗꯣꯏꯅꯣ ꯌꯦꯡꯉꯣ ꯑꯥꯎ ꯊꯝꯕꯧ ꯄꯥꯝꯕꯣꯝ
ꯑꯗꯨ ꯀꯌꯥꯝ ꯐꯖꯩꯅꯣ ꯌꯦꯡꯉꯣ ꯃꯥꯅꯦ ꯉꯥꯔꯥꯡꯔꯣꯏꯁꯟꯂꯣ ꯍꯥꯏꯕꯅꯦ ꯍꯧꯆꯟ
ꯍꯣꯏ ꯉꯥ ꯑꯃ ꯍꯥꯞꯆꯟꯕꯅꯦꯕ
ꯑꯩ ꯁꯤꯔꯦ ꯍꯥꯏꯕꯥ ꯑꯗꯨꯕꯨ ꯀꯌꯥꯝ ꯐꯖꯩꯅꯣ ꯌꯦꯡꯉꯣ ꯍꯥꯏꯕ ꯃꯣꯏ ꯁꯩꯊꯥꯕꯗꯗꯤ ꯑꯁ ꯐꯖ ꯐꯖꯅ ꯁꯩꯊꯥꯗꯔ ꯑꯣꯏꯊꯣꯔꯛ ꯀꯟꯗꯥꯗꯤ ꯌꯦꯉꯣ
ꯐꯖꯕꯗ ꯂꯣꯏꯔꯦ
ꯎꯝ ꯑꯗꯨ ꯍꯥꯏꯔꯒ ꯃ꯭ꯌꯨꯖꯌꯝꯗ ꯊꯥꯏꯅꯒꯤ ꯃꯣꯏꯅ ꯂꯤꯠꯂꯝ ꯐꯨꯔꯤꯠꯀ ꯂꯩꯕꯗꯣ
ꯎꯝ
ꯃꯣꯏꯔꯥꯡ ꯊꯣꯏꯕꯤ ꯐꯨꯔꯤꯠ ꯈꯨꯆꯥꯎ ꯗꯣ ꯌꯦꯡꯉꯣꯗꯅ
ꯎꯗꯔꯤ ꯑꯩ
ꯑꯁ ꯀꯪꯂꯥ ꯀꯪꯂꯥ ꯀꯩꯅꯣꯗ ꯁ꯭ꯋꯥꯏꯗ ꯃꯤꯖꯝꯗ ꯌꯥꯝ ꯂꯩꯕꯅꯦ ꯊꯦꯠꯂꯥ ꯊꯦꯠꯂꯒ ꯐꯣꯏꯠꯇꯣ ꯌꯥꯝ ꯆꯥꯎꯋꯦ ꯍꯥꯏꯕꯗꯨꯅꯦ ꯀꯌꯥꯝ ꯆꯥꯎ ꯆꯥꯅꯣ ꯈꯔ ꯀꯌꯥꯝ ꯐꯖꯔꯖꯥꯅꯣ ꯃꯣꯏꯅꯗꯤ ꯐꯖꯩ ꯐꯖꯩ ꯅ ꯊꯥꯗꯣ ꯊꯣꯏꯕꯤꯁꯦ ꯑꯗꯨꯒ ꯑꯗꯨꯅꯤ ꯃꯣꯏ ꯐꯨꯔꯤꯠ ꯈꯨꯆꯥꯎꯗꯨꯗꯒꯗꯤ ꯍꯥꯏꯔꯗꯤ
ꯎꯍꯧꯗ꯭ꯔꯕꯅꯤꯅ ꯈꯪꯗ꯭ꯔꯦ
ꯐꯪꯗ꯭ꯔꯦ ꯁꯩꯊꯥꯕꯗꯗꯤ ꯂꯣꯏꯔꯦ
ꯑꯗꯨ ꯍꯥꯏꯔꯒ ꯊꯥꯏꯅꯒꯤ ꯄ꯭ꯔꯤꯟꯁꯦꯁ ꯑꯃꯁꯨ ꯅꯨꯄꯥ ꯃꯥꯟꯕ ꯑꯃ ꯃꯤ ꯃꯌꯥꯝ ꯑꯃ ꯊꯋꯥꯏ ꯊꯋꯥꯏ ꯊꯥꯅꯩ ꯇꯧꯕ ꯑꯗꯨꯃꯥꯏꯅ ꯌꯥꯔꯛꯇꯕꯒꯤ
ꯀꯅꯥ ꯈꯪꯗꯦ
ꯈꯪꯗ꯭ꯔꯣ
ꯈꯪꯗꯦ ꯑꯩꯈꯣꯏ ꯀꯩꯅꯣꯒꯤꯔꯣ ꯑꯩꯈꯣꯏ ꯑꯩꯈꯣꯏ ꯃꯅꯤꯄꯨꯔꯒꯤꯔꯣ
ꯅꯠꯇꯦ ꯃꯅꯤꯄꯨꯔꯒꯤ ꯅꯠꯇꯦꯍ
ꯎꯝ ꯎꯝ ꯎꯝ ꯎꯝ ꯑꯩ ꯈꯪꯗꯦ ꯅꯪ ꯍꯥꯏꯔ ꯇꯥꯗꯦ
ꯑꯃ ꯃꯄꯥꯟ ꯂꯝꯒꯤꯅꯦꯕ ꯕ꯭ꯔꯤꯇꯤꯁ ꯍꯣꯏꯒꯤ ꯑꯣꯏꯗꯣꯏ ꯃꯥꯜꯂꯦ ꯑꯗꯨꯒ ꯑꯗꯨꯒꯤꯗꯃꯛ ꯃꯥ ꯐꯪꯗꯕꯒꯤ ꯅꯨꯄꯥ ꯃꯌꯥꯝ ꯑꯃ ꯊꯋꯥꯏ ꯊꯥꯖꯔꯒ ꯁꯤꯖꯩ ꯀꯥꯏꯅ ꯍꯥꯏꯕꯒꯤ ꯑꯃ ꯊꯦꯡꯅꯈ꯭ꯔꯦ ꯑꯗꯨꯒ ꯃꯁꯛꯇꯨꯅ ꯀꯃꯥꯏꯅ ꯇꯧꯋꯤ ꯃꯀꯣꯏ ꯆꯣꯡꯃꯀꯥꯟꯗ ꯃꯁꯝꯒꯗꯣ ꯇꯦꯜꯂꯀꯥꯟꯗ ꯈꯔ ꯇꯦꯟꯕ ꯍꯥꯏꯗꯤ ꯃꯣꯏꯗꯤ ꯁꯥꯡ ꯑꯁꯨ ꯈꯣꯏꯔꯀꯥꯟꯗ ꯇꯦꯟꯕ ꯑꯃ ꯂꯩꯕ
ꯑꯥ ꯑꯥ ꯑꯥ
ꯑꯗꯨꯃꯥꯏꯅ ꯇꯧꯔꯀꯥꯟꯗ ꯃꯁꯥꯗꯨꯅ ꯏꯆꯥꯎ ꯆꯥꯎꯔꯒ ꯏꯅꯣꯏ ꯅꯣꯏꯔꯒ ꯂꯩ ꯂꯩꯔꯝꯕꯗꯣ ꯑꯗ ꯅꯤꯡꯖꯥꯡꯉꯛꯄ ꯍꯥꯏꯇꯥꯔꯦ ꯅꯪꯅ ꯐꯨꯠ ꯌꯥꯝ ꯆꯥꯎꯋꯦ ꯍꯥꯏꯕꯗꯨꯗ
ꯑꯥ ꯑꯗꯨ ꯌꯥꯝ ꯂꯩꯔꯤꯅꯤ ꯑꯗ ꯐꯖꯩ ꯐꯖꯩ ꯍꯥꯏꯗꯣ ꯍꯧꯖꯤꯛ ꯊꯨꯏ ꯃꯦꯀꯞ ꯁꯨꯃꯥꯏꯅ ꯊꯣꯛꯧꯛꯄꯣꯠꯇꯦ ꯃꯇꯝꯗꯨꯗ ꯀꯔꯤ ꯃꯦꯀꯞ ꯇꯩꯔꯒꯦ ꯈꯪꯗꯦ ꯃꯣꯏꯗ ꯃꯇꯝꯗ ꯐꯖ ꯐꯖꯕꯖꯥꯠꯅꯦꯕ ꯑꯗꯨꯕꯨꯗꯤ
ꯐꯔꯦ ꯑꯗꯨꯕꯨꯗꯤ ꯃꯇꯝ ꯃꯇꯝꯒꯤ ꯃꯇꯨꯡ ꯏ ꯃꯇꯨꯡꯏꯟꯅ ꯑꯗꯨꯝ ꯑꯩꯈꯣꯏꯁꯨ ꯍꯧꯖꯤꯛꯇ ꯃꯌꯥꯝ ꯊꯣꯛꯂꯛꯄꯒꯤ ꯈꯉꯛꯄ ꯋꯥꯅꯤ ꯍꯥꯟꯅꯗꯤ ꯑꯩꯈꯣꯏ ꯂꯩꯔꯤ ꯃꯇꯝꯗꯨꯗ ꯑꯗꯨꯝ ꯐꯖꯔꯦꯅ ꯂꯩꯔꯝꯃꯤꯅꯤꯗꯅ
ꯑꯗꯨꯕꯨꯗꯤ ꯃꯥꯅ ꯃꯇꯝ ꯃꯇꯝ ꯉꯍꯥꯎꯏ ꯁꯝꯒ ꯑ ꯕꯣꯞ ꯇꯧꯔꯤꯉꯩ ꯀꯩꯅꯣ ꯀꯛꯐꯩ ꯃꯥꯟꯕ ꯁꯝꯐꯥ ꯄꯤꯔꯒ ꯅꯞ ꯇꯞ ꯇꯅ ꯐꯥꯅꯩ
ꯑꯗꯨꯅꯦ ꯑꯗꯨꯁꯨ ꯐꯖꯔꯦꯅ ꯂꯩꯖꯔꯛꯑꯃꯤꯅꯤ ꯃꯇꯝ ꯑꯃꯗꯗꯤ ꯑꯗꯨꯗꯤ ꯑꯩ ꯊꯝꯃꯒꯦꯀꯣ
ꯑꯥꯎ ꯑꯑꯣ ꯊꯥꯃ ꯊꯥꯡ